ꯍ
ꯀꯩꯗꯧꯔꯝꯃꯤꯅꯣ
ꯑꯦ ꯑꯁ ꯑꯩꯒꯤ ꯄꯤꯁꯨꯡ ꯀꯥꯏꯔꯨꯕꯒꯤ ꯗ꯭ꯔꯦꯁꯤꯡ ꯇꯧꯔꯒ ꯍꯜꯂꯛꯄꯗ ꯉꯥꯏꯔꯤ
ꯑꯣ ꯀꯩꯗꯧꯕꯗ ꯀꯥꯏꯔꯤꯕ ꯄꯤꯁꯨꯝꯅ
ꯅꯍꯥꯟ ꯅꯨꯡꯉꯣ ꯃꯣꯏ ꯁꯤꯗ ꯍꯤꯗꯥꯛ ꯈꯔ ꯄꯥꯏꯅꯔꯦ
ꯎꯝ
ꯑꯗꯨꯗꯣ ꯑꯥꯔꯖꯦꯟꯇꯤꯅꯥꯒ ꯀꯩꯅꯣ ꯇꯧꯕꯒꯤ ꯄꯣꯔꯇꯨꯒꯜꯒ ꯑꯌꯨꯛꯀ ꯁꯥꯟꯅꯈꯤꯕ ꯕꯣꯜꯗꯣ ꯑꯗꯨꯒꯤ ꯃꯔꯝꯗꯒꯤ ꯔꯣꯅꯥꯜꯗꯣ ꯒꯣꯜ ꯆ ꯃꯦꯁꯤ ꯒꯣꯜ ꯔꯣꯅꯥꯜꯗꯣ ꯒꯣꯜ ꯆꯟꯗꯦ ꯃꯦꯁꯤ ꯒꯣꯜ ꯆꯅꯤꯅ ꯌꯦꯅ ꯈꯜꯂꯦ
ꯎꯝ
ꯑꯗꯨꯒ ꯃꯣꯏ ꯃꯁꯦꯟ ꯈꯤꯇꯪ ꯂꯥꯎꯅ ꯈꯜꯂꯛꯄꯗ ꯑꯩꯈꯣꯏꯅ ꯇꯥꯛꯅꯤꯡꯗꯦꯅ ꯈꯥꯝꯗꯣꯛꯄ ꯑꯗꯨ ꯊꯣꯡꯗꯣ ꯀꯟꯅ ꯇꯤꯀꯠꯇꯅ ꯀꯥꯎꯔꯛꯄ ꯏ ꯊꯣꯡ ꯃꯄꯥꯟꯗꯣ ꯂꯩꯔꯨꯔꯦ ꯑꯩꯗꯣ ꯑꯗꯨꯒꯤ ꯅꯥꯆꯦꯛꯇꯨꯒꯤ ꯃꯌꯥꯗꯨꯅ ꯑꯩꯉꯣꯟꯗ ꯄꯤꯁꯨꯝꯁꯤ ꯌꯥꯜꯂꯤꯅꯦꯕ
ꯐꯔꯛꯗꯅꯦ ꯑꯁ ꯗꯗꯥꯎꯗ
ꯗꯥꯎꯗꯤ ꯑꯔꯣꯏꯕꯅꯦꯕ ꯔꯣꯅꯥꯜꯗꯣꯒꯤ ꯃꯦꯁꯤꯒꯤ ꯗꯥꯎꯁꯤꯗꯤ
ꯃꯣꯏꯅ ꯕꯣꯜ ꯁꯥꯟꯅꯔꯒ ꯁꯣꯝꯗ ꯑꯣꯏꯅ ꯀꯥꯏꯅꯔꯦꯅꯦ ꯑꯗꯨꯗꯤ
ꯑ ꯃꯐꯝ ꯑꯍꯨꯝ ꯐꯣꯜꯂꯤ
ꯑꯁ ꯑꯦꯚ ꯀꯗꯥꯥꯏꯗ ꯐꯣꯜꯂꯤꯅꯣ
ꯑꯦꯗꯚꯥꯟꯁ ꯍꯣꯁꯄꯤꯇꯥꯜꯗ ꯑꯃ ꯆꯠꯂ ꯄꯣꯠꯑꯦ ꯑꯁꯤꯒꯤꯒꯤ ꯁꯤꯡꯖꯃꯩꯒꯤꯗꯣ
ꯎꯝ
ꯄꯨꯡ ꯇꯔꯥꯃꯥꯊꯣꯏ ꯃꯈꯥꯏ ꯇꯥꯔꯦꯕ
ꯎꯝ
ꯖꯃꯩꯗꯣ ꯆꯠꯂꯒ ꯊꯣꯛꯣꯂꯨꯒꯦ ꯇꯧꯕꯗꯨꯗ ꯃꯣꯏꯗꯨ ꯊꯣꯡꯗꯤ ꯂꯣꯟꯁꯤꯜꯂꯕ ꯀꯧꯗꯤ ꯀꯧꯔꯗꯤ ꯌꯥꯗ ꯇꯧꯅꯦꯕꯀꯣ ꯑꯩꯈꯣꯏꯅ ꯑꯗꯨ ꯇꯧꯍꯧꯗ꯭ꯔꯕ ꯍꯥꯏꯇꯥꯔꯦ ꯄꯪꯕꯒꯤ
ꯑꯁ ꯄꯩꯁꯥꯁꯨ ꯆꯪꯉꯝꯅꯤꯅꯦ ꯑꯗꯨꯗꯤ
ꯑꯁ ꯂꯨꯄꯥ ꯂꯤꯁꯤꯡ ꯑꯃꯒ ꯆꯅꯤꯗꯤ ꯉꯧꯔꯧ ꯉꯧꯅ ꯂ ꯂꯧꯍꯧꯔꯤꯨ
ꯎꯝ
ꯉꯥꯏꯍꯥꯛꯇꯪ ꯃꯣꯏ ꯂꯥꯡ ꯃꯇꯊꯦꯛ ꯑꯍꯨꯝ ꯃꯔꯤ ꯊꯣꯛꯂꯛꯄꯒꯤ
ꯀꯔꯤ ꯑ ꯎꯝ ꯀꯛꯆꯤꯡꯗ ꯊꯥꯡ ꯌꯥꯅꯧ ꯃꯥꯜꯂꯦ
ꯑꯁꯕꯣꯅꯦꯅ ꯃꯁꯦ ꯂꯨꯈꯪꯗ ꯊꯥꯅ ꯌꯥꯜꯂꯤꯦ ꯍꯥꯏꯅꯦ
ꯑꯗꯨꯅꯦ ꯐꯖꯅ ꯃꯥꯏꯗꯣ ꯁꯥꯡꯉꯦ ꯑꯗꯨꯝ ꯃꯐꯝ ꯈꯔꯗꯤ ꯑꯗꯨꯝ ꯐꯣꯠꯂꯝꯃꯅꯤ
ꯁ ꯃꯐꯝ ꯇꯔꯦꯠ ꯐꯣꯠꯂꯤ ꯍꯥꯏꯌ ꯍꯥꯏꯗꯣ ꯄꯥꯎ ꯇꯥꯕꯗ
ꯎꯝ ꯎꯝ
ꯄꯨꯂꯤꯁꯅꯕꯨꯗꯤ ꯐꯥꯈ꯭ꯔꯦ
ꯎꯝ ꯍꯥꯅꯤꯗ
ꯎꯝ
ꯂꯣꯟꯁꯦ ꯑꯁ ꯄꯨꯔꯥ ꯂꯕꯣꯟ ꯁꯨꯃꯥꯏꯅ ꯊꯋꯥꯏ ꯌꯥꯎꯔꯤꯁꯦ ꯑꯁꯦꯡꯕ ꯑꯣꯏꯅ ꯊꯑꯣꯏꯅ ꯑꯩꯈꯣꯏꯁꯨ ꯑꯗꯨꯃꯥꯏ ꯊꯋꯥꯏ ꯌꯥꯎꯔ ꯁꯥꯟꯅꯔꯗꯤ ꯑꯩꯌꯦꯡ ꯋꯥꯔꯀꯔ ꯀꯣꯊꯣꯗꯤ ꯅꯨꯡꯉꯥꯏꯒꯗꯕꯅꯤ
ꯃꯥꯅꯦ
ꯎꯝ
ꯑꯩꯣꯏꯖꯦ ꯁꯦꯝꯕꯤꯗꯦꯅꯦ ꯅꯎꯕꯣ
ꯃꯥꯅꯦ
ꯁꯥꯟꯅꯕꯗꯤ ꯃꯌꯥꯝ ꯊꯣꯛꯏꯅꯦꯕ
ꯎꯝ
ꯒ꯭ꯔꯥꯁꯔꯨꯠ ꯂꯦꯚꯦꯜꯗꯒꯤ ꯁꯦꯝꯕꯤꯕꯗꯣ ꯑꯗꯨ ꯌꯥꯎꯗꯕ ꯄꯩꯁꯥ ꯊꯥꯗꯔꯒꯀꯣ ꯐꯖꯅ ꯇꯧꯔꯒ ꯁꯦꯝꯕꯤꯒꯗꯕꯗꯣ ꯃꯅꯤꯄꯨꯔꯗꯩ ꯁꯥꯟꯅꯕꯒꯤ ꯄ꯭ꯂꯦꯌꯥꯔꯁꯤꯡꯁꯤ ꯐꯖꯅ ꯊꯣꯛꯏꯅꯦꯕꯀꯣ ꯑꯇꯩ ꯅꯣꯔꯠ ꯖꯒꯥ ꯗꯤꯁꯇ꯭ꯔꯤꯛꯁꯤꯡꯗ ꯅꯠꯇ꯭ꯔꯒ ꯏꯁꯇꯦꯠꯁꯤꯡꯗ ꯌꯦꯡꯅꯍꯨꯕ ꯃꯇꯝꯗꯗꯤ ꯃꯅꯤꯄꯨꯔꯅ ꯄꯋꯥꯔ ꯍꯥꯎꯁꯅꯦ ꯍꯥꯏꯔꯤꯅꯦꯕ
ꯑꯩꯈꯣꯏꯅꯁꯨ ꯑꯗꯨꯝ ꯍꯦꯜꯜꯂꯤꯅꯤ
ꯎꯝ ꯁꯟꯕꯗꯒꯤ ꯈꯣꯠꯄꯗꯒꯤ ꯑꯩꯈꯣꯏꯅꯁꯨꯝ ꯍꯦꯜꯂꯤꯅꯤꯀꯣ ꯁꯦꯝꯕꯤꯗꯕ ꯁꯦꯝꯕꯤꯗꯕꯁꯤꯗꯅꯦ ꯄꯦꯔꯥ ꯀꯥꯔꯤꯁꯦ
ꯎꯝ ꯑꯗꯨ ꯍꯥꯏꯔꯒ ꯑꯩꯈꯣꯏꯔꯣꯝꯗꯁꯨ ꯉꯔꯥꯡꯗꯩ ꯇꯣꯔꯅꯥꯃꯦꯟ ꯑꯃ ꯍꯧꯋꯦ
ꯑꯥ
ꯑꯗꯨꯅꯥ ꯕꯣꯣꯟ ꯍꯧꯗꯣꯛꯄꯩ ꯑꯣꯄꯟꯅꯤꯡ ꯒꯣꯣꯟ ꯑꯗꯨꯝ ꯍꯟꯗꯣꯛꯅꯔꯒ ꯗ꯭ꯔꯣꯕꯨꯗꯤ ꯆꯠꯀꯦ ꯑꯗꯨꯝ ꯆꯥꯡ ꯑꯃꯝꯗ ꯇꯞ ꯇꯞ ꯌꯦꯡ ꯅꯨꯡꯉꯥꯏ
ꯑꯣ
ꯀ ꯕꯦꯡꯒ꯭ꯂꯣꯔꯗ ꯌꯥꯎꯕ ꯅꯥꯎꯔꯦꯝ ꯔꯣꯁꯟꯗꯨꯁꯨ ꯌꯥꯎꯋꯦ ꯑꯗꯨꯝ ꯐꯖꯅ ꯁꯥꯟꯅꯩ ꯃꯥꯁꯨ
ꯑꯣ ꯅꯣꯏꯒꯤꯁꯦ ꯑꯣꯄꯟ ꯇꯣꯔꯅꯥꯃꯦꯟ ꯂꯣ
ꯑꯣꯄꯟ
ꯑꯣ ꯄ꯭ꯔꯥꯏꯖꯇꯤ ꯀꯌꯥꯃꯨꯛ ꯊꯝꯒꯦ
ꯄ꯭ꯔꯥꯏꯖꯇꯣ ꯃꯣꯏꯗꯣ ꯀꯌꯥꯅꯣꯗꯤ ꯈꯪꯗꯦ ꯑꯩꯈꯣꯏ ꯊꯪꯅꯕ ꯈꯨꯟꯒꯤꯅꯦꯕ ꯂꯝ ꯑꯔꯥꯞꯄ ꯑꯗꯨꯝ ꯌꯥꯎꯋꯦ ꯁꯒꯣꯜꯕꯟꯒꯤ ꯄ꯭ꯔꯤꯇꯤ ꯑꯦꯞ ꯁꯤꯅ ꯑꯃ ꯊꯣꯛꯑꯦ
ꯑꯗꯨꯗꯤ ꯄ꯭ꯔꯥꯏꯖ ꯈꯔ ꯆꯥꯎꯔ ꯃꯤꯌꯦ ꯂꯥꯈ ꯅꯠꯇ꯭ꯔꯒꯅ ꯂꯤꯁꯤꯡ ꯌꯥꯡꯈꯩ ꯃꯌꯥ ꯑꯣꯏꯔꯝꯅꯦꯕ
ꯎꯝ ꯄ꯭ꯔꯥꯏꯖꯄꯨꯗꯤ ꯐꯅꯌꯥꯝ ꯆꯥꯎ ꯆꯥꯎꯗꯤ ꯄꯤꯅꯤꯡꯉꯁꯨ ꯃꯣꯏ ꯁꯤ ꯁꯤꯃꯤꯠꯇꯒꯤ ꯍꯦꯟꯕ ꯌꯥꯗꯦꯅ ꯑꯃ ꯂꯩꯗꯥꯏꯅꯦ
ꯎꯝ ꯂꯩꯕꯅꯦ ꯑꯗꯨꯕꯨꯗꯤ
ꯎꯝ ꯄ꯭ꯔꯥꯏꯖꯇꯣ ꯃꯌꯥꯝꯅ ꯏꯁꯄꯣꯟꯖꯔ ꯇꯧꯅꯤꯡꯉꯁꯨ ꯎꯄꯥꯏ ꯂꯩꯇꯕꯤꯅꯦꯃꯦ
ꯃꯥꯅꯤ ꯃꯥꯅꯤ ꯍꯧꯖꯤꯛꯇꯤ ꯑꯩꯈꯣꯏꯒꯤ ꯐꯨꯠꯕꯣꯜꯁꯦ ꯂꯩꯀꯥꯏꯗ ꯂꯩꯀꯥꯏ ꯈꯨꯗꯤꯡꯗ ꯀꯣ ꯑꯌꯥꯝꯕꯅ ꯇꯣꯔꯅꯥꯃꯦꯟꯁꯦ ꯑꯉꯥꯡꯗꯒꯤ ꯑꯍꯜꯗꯒꯤ ꯍꯧꯔꯒ ꯁꯤꯡꯒꯠꯅꯔꯛꯑꯦ
ꯎꯝ
ꯍꯕꯣꯟꯖꯤꯛ ꯍꯥꯟꯅ ꯄꯥꯛ ꯇꯧꯔꯝꯖꯕ ꯇꯣ ꯃꯖꯤ ꯐꯖꯥꯗ ꯇꯧꯅꯥ ꯦ ꯑꯩꯈꯣꯏ ꯑꯩꯈꯣꯏꯔꯣꯝꯒꯤꯅꯦ
ꯎꯝ
ꯇꯋꯥ ꯇꯣꯜꯐ꯭ꯔꯤꯒ ꯁꯤꯜꯂꯤꯗꯣ ꯄ꯭ꯔꯥꯏꯖ ꯐꯖꯅ ꯆꯥꯎꯕꯅꯦꯕ ꯂꯥꯈ ꯃꯉꯥ ꯇꯔꯨꯛ ꯀꯗꯥꯏꯃꯨꯛ ꯊꯝꯕ꯭ꯔꯥ ꯈꯪꯗꯦ ꯃꯅꯤꯄꯨꯔꯒꯤ ꯄ꯭ꯂꯦꯌꯥꯔ ꯑꯐꯥꯎ ꯑꯐꯥꯎꯕ ꯂꯥꯛꯑꯒꯅꯦ
ꯍꯣꯏ ꯎꯝ ꯃꯣꯏꯁꯨ ꯑꯥꯏ ꯑꯦꯁ ꯑꯦꯜ ꯂꯣꯏꯕ ꯉꯥꯏꯔꯤꯕꯃꯤꯅꯦ
ꯎꯝ
ꯁꯨꯃꯥꯏꯅ ꯇꯧꯔꯒ ꯑꯩꯈꯣꯏꯔꯣꯝꯒꯤꯗꯨꯅ ꯇꯥꯎꯋꯥ ꯂꯣꯏꯕ ꯉꯥꯏꯕ
ꯃꯥꯅꯦ ꯃꯥꯅꯦ
ꯁꯪꯒꯥꯏ ꯌꯨꯝꯐꯝꯗꯔ ꯁꯣꯔꯥꯗꯔ ꯑꯃ ꯗꯕꯪ ꯇ꯭ꯔꯣꯐꯤꯅ ꯑꯃꯁꯨ ꯇꯧꯗꯏꯅꯦ
ꯎꯝ ꯍꯥꯟꯅꯗꯤ ꯃꯗꯨꯣ ꯁꯉꯥꯏ ꯃꯨꯝꯐꯝꯗ ꯇꯧꯔꯝꯕꯅꯦ ꯍꯧꯖꯤꯛꯁꯦ ꯁꯣꯔꯥꯗ ꯇꯧꯕ ꯃꯥꯜꯂꯦ
ꯎꯝ
ꯕꯣꯔꯥꯒꯤ ꯑꯁꯣꯝꯒꯤ ꯀꯛꯆꯤꯡ ꯑꯃ ꯆꯠꯄꯒꯤꯅꯦ ꯂꯝꯄꯥꯛꯄꯗꯣ ꯑꯗꯨꯗꯒ ꯂꯝꯄꯥꯛꯄꯨꯗꯤ ꯌꯥꯝ ꯆꯥꯎꯕꯗꯤ ꯅꯠꯇꯕꯅꯦ
ꯎꯝ
ꯑꯗꯣ ꯃꯤꯅꯤ ꯁꯣꯀꯔ ꯁꯥꯟꯅꯕ ꯃꯥꯜꯂꯦꯕ ꯃꯣꯏꯗꯣ
ꯎꯝ ꯈꯤꯇꯪ ꯑꯁ ꯕꯣꯜꯁꯦ ꯏꯂꯚꯦꯟꯅ ꯌꯦꯡ ꯅꯨꯡꯉꯥꯏꯅꯦ
ꯅꯨꯡꯉꯥꯏꯕꯅꯤ ꯅꯨꯡꯉꯥꯏꯕꯅꯤ ꯑꯦꯂꯣꯚꯦꯅꯥ
ꯏꯂꯚꯦꯟꯗ ꯃꯥꯏ ꯃꯥꯏ ꯃꯄꯥꯡꯒꯗ ꯐꯨꯣ ꯁꯥꯟꯅꯕ ꯏꯟꯆꯤꯜꯗ ꯁꯥꯟꯅꯕꯅꯤꯅ ꯃꯄꯥꯟ ꯉꯇꯁꯨ ꯐꯨꯠꯠꯇꯣꯛꯅꯕ ꯗꯧꯗꯧꯅ ꯇꯧꯋꯦꯕ
ꯎꯝ ꯑꯦꯂꯚꯦꯟ ꯍꯦꯂꯦ ꯑꯦꯂꯚꯦꯟꯁꯤꯅ ꯃꯤ ꯃꯤꯁꯨ ꯌꯥꯝꯃꯤꯗꯅ ꯑꯗꯒꯤꯗꯤ ꯐꯤꯜꯁꯨ ꯆꯥꯎꯔꯒ ꯏꯁꯄꯦꯁꯇꯣ ꯂꯩꯔꯒꯅꯦ ꯍꯦꯛꯇ ꯅꯤꯡꯇꯝꯅ ꯆꯦꯜꯂꯒ ꯐꯨꯒꯥꯏꯅꯩꯑꯕ
ꯑꯗꯨꯅꯦ ꯑꯗꯨꯗꯗꯤ ꯆꯤꯜꯂꯒ ꯁꯥꯟꯅꯕꯁꯤꯗꯤ ꯅꯨꯡꯉꯥꯏꯇꯦꯕ ꯌꯦꯡꯕ
ꯎꯝ ꯅꯨꯡꯉꯥꯏꯇꯦꯗ ꯑꯗꯨ ꯕꯣꯟ ꯕꯣꯟ ꯌꯧꯔꯛꯄꯗꯁꯨ ꯑꯃꯨꯛ ꯀꯥꯔꯛꯇ ꯌꯧꯕꯅꯦꯕ
ꯌꯥꯎꯋꯦꯕ
ꯇꯋꯥꯗꯣ ꯍꯦꯜꯂꯕꯦ ꯅꯠꯇꯦ
ꯆꯋꯥꯁꯨ ꯅꯥꯏꯟ ꯅꯠꯇ꯭ꯔꯣ
ꯑꯥ ꯅꯥꯏꯅꯦꯕ ꯃꯣꯏꯒꯤ ꯃꯌꯨꯝꯕꯨꯗꯤ ꯁꯥꯡꯕꯀꯣ ꯑꯗꯨꯒ ꯃꯔꯥꯛꯇꯣ ꯈꯔ ꯄꯥꯞꯄ ꯋꯥꯠꯂ ꯅꯪ ꯃꯤ ꯃꯥꯄꯟ ꯁꯥꯟꯅꯍꯟ ꯂꯣꯏꯝ ꯇꯧꯕꯅꯤ
ꯎꯝ ꯑꯗꯨꯅꯦ ꯑꯩꯈꯣꯏꯔꯣꯝꯒꯤ ꯊꯪꯅꯕꯒꯤ ꯇꯧꯋꯦ ꯍꯥꯏꯗꯣ ꯑꯗꯨꯝ ꯕꯣꯟꯗ ꯍꯧꯔ ꯀꯥꯎꯕ ꯑꯗꯨꯝ ꯌꯧꯋꯦꯕ
ꯎꯝ ꯍꯦꯜꯂꯣꯚꯦꯅ ꯍꯦꯛꯇ ꯌꯦꯡꯕ ꯊꯤ ꯅꯨꯡꯉꯥꯏꯕ
ꯎꯝ ꯍꯧꯛ ꯗꯥꯏꯔꯦꯛꯀꯤ ꯗꯥꯏꯔꯦꯛꯀꯤ ꯑꯗꯨꯝ ꯊꯥꯖꯅꯩꯕ ꯆꯥꯟꯁꯄꯨ ꯂꯩꯔꯗꯤ
ꯑ
ꯑꯗꯩꯗꯤ ꯏꯂꯚꯦꯟꯒꯨꯝꯕꯅ ꯋꯥꯟ ꯚꯤ ꯋꯥꯟꯁꯤꯁꯨ ꯌꯥꯝ ꯌꯦꯡ ꯅꯨꯡꯉꯥꯏꯖꯅ
ꯎꯝ ꯌꯥꯏ
ꯎꯝ ꯑꯁꯣꯝ ꯑꯗꯨꯝ ꯃꯤ ꯆꯦꯟꯃꯟꯕꯅꯤꯅ ꯃꯤ ꯑꯃꯅ ꯕꯣꯟ ꯄꯥꯏꯕꯗ ꯃꯤ ꯑꯅꯤꯅ ꯑꯗꯨꯝ ꯆꯥꯔꯖꯤꯡ ꯆꯪꯕꯨ ꯃꯇꯝꯗ ꯑꯗꯨꯝ ꯌꯥꯗꯦꯕ꯭ꯔꯣ
ꯎꯝ
ꯑꯗꯨ ꯈꯪꯗꯦ ꯇꯧꯔꯤꯁꯦ ꯕꯣꯠꯁꯦ ꯍꯧꯖꯤꯛ ꯎꯝ
ꯍꯟꯗꯛꯀꯤ ꯋꯥꯔꯜ ꯀꯞꯁꯤꯁꯨ ꯅꯦ ꯅꯪꯕꯣ
ꯎꯝ
ꯑꯍꯩ ꯑꯏꯩꯕ ꯅꯠꯇꯕ ꯇꯤꯝ ꯃꯃꯤꯡ ꯇꯥꯗ꯭ꯔꯤꯕ ꯃ ꯃꯌꯥꯝ ꯍꯥꯞꯆꯤꯜꯂꯤꯗꯅꯀꯣ
ꯎꯝ
ꯑꯗꯨꯒ ꯕꯣꯜ ꯍꯟꯗꯛꯀꯤ ꯍꯟꯗꯛ ꯔꯥꯎꯟ ꯑꯣꯐ ꯁꯤꯛꯁꯇꯤꯟ ꯁꯥꯟꯅꯕꯗꯣ ꯌꯦꯡꯕ ꯌꯥꯝ ꯌꯥꯎꯋꯕ
ꯎꯝ ꯊꯥꯔꯇꯤ ꯇꯨꯗ ꯑꯐ꯭ꯔꯤꯀꯥꯒꯤ ꯇꯤꯝ ꯃꯥꯄꯜ ꯇꯔꯥꯗ ꯃꯥꯄꯜ ꯆꯪꯉꯤꯃꯤ ꯀꯩꯅꯣ
ꯃꯥꯅꯦ
ꯑ
ꯍꯟꯗꯛ ꯑꯐ꯭ꯔꯤꯀꯥ ꯑꯐ꯭ꯔꯤꯀꯥꯒꯤ ꯇꯤꯝ ꯐꯖꯅ ꯌꯥꯎꯔꯤꯅꯦ
ꯌꯥꯑꯣ ꯌꯥ ꯃꯣꯔꯣꯛꯀꯣ ꯂꯩꯔꯦ ꯏꯖꯤꯞ ꯂꯩꯔꯦ ꯑꯗꯩꯗꯤ ꯀꯦꯄꯦꯕꯔꯗꯦ ꯃꯣꯏ ꯁꯣꯝꯗꯐ꯭ꯔꯤꯀ ꯑꯔꯤꯀꯥ ꯑꯣꯏꯔꯔꯕꯅꯤ ꯁꯥꯎꯠ ꯑꯐ꯭ꯔꯤꯀꯥ ꯂꯩꯖꯔꯦ
ꯎ ꯀꯦꯕꯜꯗꯤ ꯤꯀꯥꯔꯣ ꯆꯤꯡꯏꯤ
ꯁꯦꯅꯦꯒꯥꯟꯗꯤ ꯆꯪꯕ꯭ꯔꯣ ꯆꯪꯗꯧꯔꯣ ꯈꯪꯗꯦꯅꯦ
ꯑꯃꯦꯔꯤꯀꯥꯅ ꯇꯧꯔꯤꯁꯤꯦꯕꯣ ꯇꯤꯝ ꯃꯌꯥꯝ ꯍꯥꯞꯆꯤꯜꯂꯒ ꯄꯩꯁꯥ ꯄꯨꯈꯠꯂꯕ꯭ꯔꯥ ꯈꯪꯗꯦꯗ
ꯑ ꯕꯣꯟꯅꯦꯅ ꯃꯒꯨꯟꯁꯨ ꯌꯥꯎ ꯌꯥꯎꯗꯕꯅ ꯇꯧꯔꯤꯗ
ꯀꯇꯔ ꯒꯤꯠ ꯐꯤꯐꯥꯒꯤ ꯇꯧꯈꯤꯕ ꯇꯤꯀꯦꯠꯇꯣ ꯑꯗꯨ ꯆꯥꯎꯋꯦꯅ ꯄꯩꯁꯥ ꯂꯩꯔꯤꯅꯦꯕꯀꯣ ꯍꯟꯗꯛꯦ ꯒꯤ ꯐꯤꯐꯥ ꯌꯦꯡꯕꯒꯤ ꯇꯤꯛꯀꯦꯠꯁꯤꯗꯤ ꯈꯨꯆꯥꯎ ꯑꯃꯅꯦ
ꯑꯗꯨꯅꯦ ꯂꯩꯐꯝ ꯈꯣꯠꯐꯝꯒꯁꯦ
ꯎꯝ
ꯐꯖꯅ ꯑꯦꯛꯁꯄꯦꯟꯁꯦꯁ ꯐꯖꯅ ꯍꯦꯟꯒꯠꯄ ꯃꯥꯜꯂꯦꯕ
ꯑꯗꯨꯅꯦ ꯐꯨꯠꯕꯣꯜ ꯁꯥꯟꯅꯕꯗ ꯚꯥꯕꯣꯛꯁꯤꯡꯅ ꯅꯍꯥꯟꯒꯤ ꯀꯩꯅꯣꯒ ꯁꯥꯟꯅꯕꯗꯣ ꯑꯥꯔꯖꯦꯟꯇꯤꯅꯥꯒ ꯀꯔꯤ ꯀꯅꯣ ꯁꯥꯟꯅꯈꯤꯕꯗꯣ
ꯑꯥꯔꯖꯦꯟꯇꯤꯅꯥ ꯀꯔꯤꯒꯤꯅꯣ ꯂꯥꯁꯁꯤ ꯁꯥꯟꯅꯕꯗꯨ ꯅꯠꯇ꯭ꯔꯣ
ꯋꯦꯔꯒꯔꯥ ꯭ꯋꯥꯗꯔꯒꯔꯥ ꯑꯔꯖꯦꯟꯇꯤꯅꯥ ꯑꯦ ꯏꯀ꯭ꯋꯥꯗꯥꯔꯒꯔ ꯑꯔꯖꯦꯟꯇꯤꯅꯥꯒ ꯁꯥꯟꯅꯕꯗꯨꯕꯨ ꯀꯥꯎꯔꯤꯅꯤ
ꯍꯪꯗ
ꯀꯗꯔ ꯀꯩꯅꯣ ꯑꯣꯏꯈꯤꯕꯅꯦ ꯑꯗꯨꯗ ꯃꯣꯏꯅꯅꯦ
ꯎꯝ
ꯀꯩꯅꯣ ꯑꯩꯈꯣꯏꯅ ꯐꯨꯠꯕꯣꯜ ꯌꯦꯡꯕ ꯐꯤꯐꯥ ꯋꯥꯔꯜ ꯀꯞꯀꯤ ꯐꯨꯠꯕꯣꯜ ꯌꯦꯡꯕ ꯂꯥꯛꯅꯕꯒꯤꯗꯃꯛꯇ ꯋꯤ ꯁꯣ ꯑꯋꯥꯔ ꯀꯦꯃꯦꯦꯜ ꯐꯣꯔ ꯇꯤꯀꯦꯠ ꯍꯥꯏꯕꯗꯣ
ꯎꯝ
ꯊꯥꯔꯒꯒ ꯆꯠꯄꯅꯦꯕꯀꯣ ꯄꯩꯁꯥꯗꯣ ꯑꯗꯨꯛꯀꯤ ꯃꯇꯤꯛ ꯆꯥꯎꯈ꯭ꯔꯦꯕ
ꯎꯝ ꯑꯗꯨꯅꯦ ꯌꯦꯡꯕ ꯍꯥꯏꯔꯁꯨ ꯃꯇꯝꯗꯣ ꯑꯩꯈꯣꯏꯔꯣꯝ ꯁ꯭ꯍꯠꯀꯗꯤ ꯃꯇꯝꯗꯨ ꯃꯥꯟꯅꯗ꯭ꯔꯕꯅꯤꯅ ꯌꯦꯡꯕ ꯌꯥꯝ ꯋꯥꯏꯑꯕ
ꯎꯝ ꯌꯦꯡꯕꯁꯨ ꯅꯨꯡꯉꯥꯏꯇ꯭ꯔꯦꯗꯔ
ꯑꯗꯨꯅꯦ ꯃꯇꯝꯗ ꯑꯁꯣꯝ ꯌꯨꯔꯣꯞꯇ ꯇꯧꯕꯗ ꯃꯇꯝꯁꯦ ꯆꯥꯏꯕ
ꯌꯨꯔꯣꯞꯇ ꯇꯧꯕꯅ ꯃꯇꯝꯁꯦ ꯆꯥꯟꯅꯕꯅꯦ ꯍꯥꯏꯗꯤ ꯃꯃꯥꯡ ꯇꯨ ꯊꯥꯎꯖꯟ ꯇꯦꯟꯒꯤ ꯑꯐ꯭ꯔꯤꯀꯥꯒ ꯇꯧꯈꯤꯕꯗꯣ ꯑꯗꯨꯗꯗꯒꯤ ꯏꯟꯗꯤꯌꯥꯒ ꯑꯗꯨ ꯃꯇꯝꯁꯤ ꯃꯥꯟꯅꯕꯅꯦꯕꯀꯣ
ꯑꯗꯨꯅꯦ
ꯊꯕꯛꯀ ꯂꯣꯏꯔꯕ ꯂꯧ ꯏꯁꯤꯡ ꯂꯣꯛꯅꯕ ꯃꯇꯝ ꯑꯣꯏꯔꯁꯨ ꯁꯨꯅꯕ ꯃ ꯑꯣꯏꯔꯦꯁꯨꯣ ꯊꯕꯛꯀ ꯇꯧꯔꯨꯔꯒ ꯅꯨꯃꯤꯗꯥꯡ ꯃꯌꯥꯝꯗꯣ ꯇꯤꯚꯤ ꯊꯥꯡꯗꯣꯛꯑꯒ ꯑꯆꯧꯧꯕꯗꯨꯗ ꯋꯥ ꯋꯥ ꯌꯦꯡꯕꯗꯣ ꯅꯨꯡꯉꯥꯏꯕꯅꯦꯕ ꯍꯟꯗꯛꯀꯤꯁꯤꯗꯤ ꯌꯥꯗ꯭ꯔꯦ ꯃꯤꯅ ꯊꯕꯛ ꯆꯤꯟꯕ ꯅꯣꯡꯉꯥꯜꯂꯝꯗꯥꯏ ꯇꯥꯏꯃꯤꯡꯒꯨꯝ ꯅꯣꯡꯉꯥꯜꯂꯛꯄꯒꯤ ꯇꯥꯏꯃꯤꯡꯒꯨꯝꯕ
ꯃꯤ ꯇꯨꯝꯅꯕ ꯃꯇꯝ
ꯋꯥꯔꯒ ꯊꯕꯛ ꯁꯨꯔꯒ ꯇꯨꯝꯕ ꯑꯍꯤꯡꯗꯒꯨꯝꯕ ꯕꯣꯜ ꯊꯥꯔꯦꯕ
ꯎꯝ
ꯑꯗꯨꯅ ꯕꯣꯜ ꯌꯦꯡꯕ ꯌꯥꯝ ꯊꯤ ꯅꯨꯡꯉꯥꯏꯇ꯭ꯔꯦ
ꯑꯩꯃꯨꯛ ꯉꯟꯁꯦ ꯅꯨꯡꯉꯥꯏꯇ꯭ꯔꯦ ꯊꯥꯡꯉꯩꯅꯦ ꯅꯨꯡꯉꯥꯏꯗ ꯀꯥꯇꯔꯒꯤꯗ ꯅꯠꯇ꯭ꯔꯣ ꯀꯔꯤ ꯅꯤꯡꯊꯝꯊꯥ ꯇꯧꯕꯗꯣ
ꯃꯥꯅꯦ ꯀꯇꯥꯔꯤꯗꯣ
ꯃꯣꯏꯒꯤ ꯁꯥꯃꯟꯕꯒꯤ
ꯎꯝ ꯑꯃꯦꯔꯤꯀꯥꯥꯁꯦ ꯍꯧꯖꯤꯛ ꯐꯖꯅ ꯁꯥꯏ ꯍꯥꯏꯌꯦ
ꯑꯁ ꯁꯥꯕ ꯍꯥꯏꯕꯨ ꯍꯥꯏꯗ꯭ꯔꯦꯁꯟ ꯕ꯭ꯔꯦꯛ ꯄꯤꯗꯅ ꯅꯥꯀꯟꯗ ꯏꯌꯥꯔ ꯀꯨꯂꯔ ꯑꯆꯧ ꯑꯆꯧ ꯈꯤꯜꯂ ꯊꯝꯕꯅꯦ ꯃꯣꯏꯗꯤ
ꯎꯝ ꯍꯥꯏꯗꯔꯦ ꯁꯟ ꯕ꯭ꯔꯦꯛꯀꯛꯇꯣ ꯁꯥꯃꯟꯕꯩꯅꯦꯕ ꯎꯨꯃꯥꯡꯁ ꯈꯔ ꯍꯦꯜꯂꯛꯑꯗꯤ ꯀꯣꯂꯥꯞꯁ ꯀꯥꯔꯛꯀꯅꯤꯅꯀꯣ
ꯎꯝ ꯑꯣ ꯑꯗꯨꯗꯤ ꯑꯩꯩꯅꯣ ꯁꯤꯗ ꯊꯕꯛ ꯑꯝꯇ ꯊꯣꯛꯎꯈꯤꯒꯦ
ꯍꯣꯏ ꯍꯣꯏ ꯊꯣꯛꯎꯔꯣ ꯊꯣꯛꯎꯔꯣ
ꯎꯝ ꯊꯝꯃꯦ ꯊꯝꯃꯦ ꯎꯝ